ꯍꯜꯂꯣ
ꯑꯧ ꯇꯥꯕ꯭ꯔꯣ
ꯇꯥꯏꯌꯦ ꯇꯥꯏꯌꯦ
ꯑꯣ ꯆꯥꯛ ꯏꯁꯤꯡ ꯆꯥꯟꯅꯔꯕꯣ
ꯑꯧ ꯆꯥꯔꯦ
ꯀꯩ ꯃꯊꯦꯜ ꯆꯥꯔꯕ ꯉꯁꯤꯗꯤ
ꯁꯧꯒ꯭ꯔꯤ ꯊꯣꯡꯕ ꯑꯝꯅꯦ ꯊꯥꯡꯖꯤꯡ ꯁꯤꯡꯖꯨ ꯑꯝꯅꯦ ꯑꯗꯒꯤ ꯀꯥꯡꯍꯧ ꯑꯝꯅꯦ ꯁꯂꯥꯛ ꯑꯝꯅꯦ ꯆꯥꯔꯦ
ꯀꯔꯤ ꯈꯣꯡꯗ꯭ꯔꯨꯝ ꯁꯤꯡꯖꯨ ꯍꯥꯏꯕ
ꯊꯥꯡꯖꯤꯡ ꯁꯤꯡꯖꯨ ꯍꯥꯏꯕ
ꯈꯣꯡꯗ꯭ꯔꯨꯝ
ꯊꯥꯡꯖꯤꯡꯒ ꯊꯥꯡꯖꯤꯡ ꯁꯤꯡꯖꯨ
ꯑꯣ ꯌꯥꯝ ꯍꯥꯎꯕ ꯃ
ꯍꯤꯟꯖꯥꯡ ꯃꯊꯦꯟ ꯑꯍꯥꯎꯕ ꯉꯥꯛꯇꯅꯦꯕ
ꯎꯝ ꯅꯣꯏꯗꯤ ꯀꯩ ꯀꯩ ꯆꯥꯔꯒꯦ
ꯍꯜꯂꯣ ꯍꯂꯣ ꯍꯜꯂꯣ ꯍꯜꯂꯣ
ꯑꯥꯎ ꯇꯥꯏꯌꯦ ꯇꯥꯏꯌꯦ
ꯎꯝ ꯎꯝ ꯑꯃꯨꯛ ꯑꯃꯨꯛ ꯇꯠꯄꯗꯧ ꯇꯧꯕ
ꯇꯥꯏꯌꯦ ꯇꯥꯏꯌꯦ
ꯏꯟꯁꯥꯡꯁꯤꯕꯨ ꯍꯧꯖꯤꯛꯀꯥꯟꯁꯤꯕꯨ ꯀꯩꯅ ꯍꯥꯎꯔꯤꯒꯦ
ꯍꯧꯖꯤꯛꯁꯦ ꯅꯨꯡꯁꯥ ꯁꯥꯕꯅꯤꯅ ꯑꯁꯤꯜ ꯑꯀꯝꯅ ꯈꯔ ꯐꯩ ꯆꯝꯊꯣꯡꯅ ꯈꯔ ꯐꯕꯔꯅ ꯈꯜꯂꯦ
ꯑꯥꯎ ꯁꯧꯒ꯭ꯔꯤꯒꯨꯝꯕ ꯆꯝꯊꯣꯡꯒꯨꯝꯕ ꯁꯤꯅ ꯍꯥꯎꯔꯦꯅꯦ
ꯍꯣꯏ
ꯆꯝꯐꯨꯠ ꯆꯝꯐꯨꯠ ꯁꯤꯝꯗꯤ ꯌꯥꯎꯗ ꯌꯥꯗ꯭ꯔꯦ ꯀꯥꯂꯦꯟꯁꯦ
ꯑꯧ ꯆꯝꯐꯨꯠꯁꯤꯃꯗꯤ ꯌꯥꯎꯗ ꯌꯥꯗ꯭ꯔꯦ ꯑꯗꯣ ꯊꯥꯕꯤ ꯂꯧꯔꯛꯄ꯭ꯔꯣ ꯉꯔꯥꯡ
ꯊꯕꯤꯖꯦ ꯈꯝꯕ ꯇꯥꯏꯃꯤꯡ ꯑꯣꯏꯗꯅ ꯑꯝꯇ ꯂꯩꯇ꯭ꯔꯦ ꯑꯩꯅ ꯃꯃꯥꯡ ꯆꯠꯄꯗꯨꯗꯗꯤ ꯌꯥꯝ ꯍꯦꯛꯍꯧꯕꯅꯦꯕ
ꯑꯗꯨꯗꯗꯤ ꯄꯣꯔꯛꯇꯕꯅꯦꯕ
ꯑꯧ ꯐꯔꯛ ꯇꯥꯕ ꯑꯗꯗꯤ ꯊꯕꯤ ꯆꯝꯐꯨꯠꯅ ꯑꯌꯥꯝꯕ ꯆꯥꯔꯕꯣ
ꯁꯂꯥꯛꯀꯨꯝꯕꯅ ꯑꯌꯥꯝꯕ ꯆꯥꯕ
ꯍꯣꯏ ꯀꯥꯂꯦꯟꯅꯤꯅ ꯁꯂꯥꯛꯁꯦ ꯍꯥꯎꯔꯦꯅꯦ
ꯋꯦꯇ ꯍꯟꯊꯅꯕ ꯆꯥꯛꯁꯦ ꯍꯟꯊꯅ ꯆꯥꯎ ꯍꯥꯏꯌꯦꯕ ꯗꯥꯛꯇꯔꯅ
ꯃꯅꯦ
ꯋꯥꯀꯤꯡ ꯆꯠꯂꯨ ꯋꯥꯀꯤꯡ ꯁꯤꯃꯗꯤ ꯐꯖꯅ ꯆꯠꯂꯨ ꯍꯥꯏꯔꯛꯈꯔꯦ
ꯎꯝ ꯋꯥꯀꯤꯡꯗꯤ ꯄꯨꯡ ꯀꯌꯥ ꯀꯌꯥ ꯆꯠꯂꯤ
ꯑꯩꯗꯤ ꯑꯩ ꯋꯥꯛꯀꯤꯡ ꯆꯠ ꯇꯟꯗꯅ ꯅꯥꯄꯤꯅꯨꯡꯕꯤ ꯈꯔ ꯍꯥꯏꯗꯠꯄꯅꯦ ꯑꯗꯣ ꯌꯥꯝ ꯀꯟꯅ ꯇꯧꯔꯣꯅꯨ ꯍꯥꯏ ꯋꯥꯀꯤꯡꯗꯤ ꯑꯗꯨꯝ ꯈꯔ ꯆꯠꯇꯥꯔꯦ ꯍꯥꯏꯕꯗꯤ ꯊꯕꯛ ꯍꯥꯏꯕ ꯈꯣꯠꯄꯒꯤ ꯊꯕꯛꯁꯤ ꯇꯧꯔꯣꯅꯨ ꯍꯥꯏꯔꯛꯑꯦꯕ
ꯑꯥ ꯅꯣꯏꯁꯨ ꯉꯍꯥꯟꯋꯥꯏ ꯅꯄꯥꯡꯒꯜ ꯐꯨꯗꯣꯛ ꯐꯨꯗꯣꯛꯈꯩ ꯁꯨꯒꯔꯕꯅꯤꯅ ꯍꯧꯖꯤꯛ ꯍꯧꯖꯤꯛꯇ ꯑꯌꯣ ꯍꯥꯏꯔ
ꯑꯌꯨꯛꯇ ꯆꯠꯄ꯭ꯔꯣ ꯅꯨꯡꯊꯤꯜꯄ꯭ꯔꯣ ꯋꯥꯛꯀꯤꯡ
ꯅꯨꯡꯗꯥꯡ ꯋꯥꯏꯔꯝ ꯆꯠꯄꯖꯨ ꯌꯥꯎꯏ ꯑꯩꯅ ꯁꯨꯃꯥꯏꯅ ꯀꯩꯅꯣ ꯇꯧꯗꯝꯅꯤ ꯍꯨꯃꯥꯡ ꯇꯥꯍꯜꯂꯣꯏꯗꯨꯗ ꯑꯌꯥꯝꯕꯅ ꯑꯩꯗꯤ ꯕꯥꯔꯣꯒꯨꯝꯕꯗ ꯊꯥꯕꯛ ꯁꯨꯕ ꯅꯥꯄꯤ ꯅꯨꯡꯕꯤ ꯁꯨꯝ ꯍꯥꯏꯗꯠꯂꯒ ꯑꯗꯨꯅ ꯊꯨꯅ ꯐꯨꯔꯤꯠ ꯑꯊꯥꯕ ꯂꯤꯠꯁꯜꯂꯒ ꯍꯨꯃꯥꯡ ꯀꯥꯞꯆꯤ ꯍꯦꯜꯂꯤꯗꯅ
ꯑꯣ ꯗꯣ ꯅꯨꯡꯁꯥ ꯁꯥꯔꯗꯤ ꯑꯃꯨꯛ ꯋꯥꯟꯊꯔꯛꯀꯅꯤ ꯀꯣ
ꯑꯣ ꯋꯥꯟꯙꯕꯩꯗꯤ ꯋꯥꯟꯙꯔꯣꯏꯍꯦ
ꯕꯤ ꯄꯤꯗꯤ ꯂꯩꯕ꯭ꯔꯣ
ꯕꯤ ꯄꯤꯗꯤ ꯋꯥꯟ ꯐꯣꯔꯇꯤ ꯗꯤ ꯂꯩ ꯑꯗꯨꯗꯤ ꯑꯗꯨꯝ ꯀꯩꯁꯨ ꯊꯣꯏꯗꯣꯛꯄꯗꯤ ꯇꯧꯔꯣꯏ ꯍꯥꯏꯔꯦ ꯒꯨꯂꯤ ꯆꯥꯎ ꯈꯣꯠꯂꯣꯗꯤ ꯍꯥꯏꯔꯛꯇꯦ
ꯑꯣ ꯌꯥꯝ ꯀꯟꯅ ꯋꯥꯡꯕꯗꯤ ꯅꯠꯇ꯭ꯔꯤꯕ
ꯎꯝ
ꯑꯗꯨꯗꯤ ꯃꯅꯥ ꯃꯁꯤꯡ ꯈꯔ ꯁꯥꯖꯦꯟ ꯇꯧꯔꯒ ꯍꯟꯗꯍꯜꯂꯣ ꯗꯣ ꯒꯨꯂꯤ ꯆꯥꯒꯤꯕꯖꯦ
ꯎꯝ
ꯂꯝꯗꯝꯅꯩ ꯍꯥꯏꯌꯦꯕ
ꯑꯥ ꯑꯩ ꯀꯩꯅꯣ ꯆꯥꯏꯌꯦ ꯐꯛꯄꯥꯏꯖꯦ
ꯑꯥ
ꯐꯛꯄꯥꯏ ꯆꯥꯕꯁꯦ ꯌꯥꯝ ꯐꯩꯌꯦ ꯈꯣꯏ ꯕꯤꯄꯤꯗ
ꯑꯣ ꯀꯩꯅꯣ ꯎꯝ ꯅꯞ ꯅꯄꯥꯛꯄꯤꯗꯒꯤ ꯐꯛꯄꯥꯏꯅ ꯍꯦꯟꯅ ꯐꯕ꯭ꯔꯥ
ꯑꯥꯎ
ꯑꯣ